ꯍꯜꯂꯣ ꯍꯜꯂꯣ
ꯇꯥꯔꯦ ꯇꯥꯔꯦ
ꯑꯣ
ꯅꯣꯡꯗꯤ ꯇꯥꯗꯦ ꯐꯦꯟꯗꯤ ꯊꯥꯏ
ꯑꯣ ꯑꯗꯨ ꯃꯈꯣꯟꯁꯦ ꯑꯥ ꯁꯤꯒꯤ ꯑꯩꯅ ꯉꯥꯡꯕꯩ ꯆꯥꯡ ꯗꯨꯝ ꯐꯖꯟ ꯇꯥꯕ ꯅꯠꯇ꯭ꯔꯣ
ꯇꯥꯏ
ꯁꯣꯝꯗꯗꯤ ꯃꯌꯥꯝ ꯎꯝ
ꯑꯦ ꯇꯥꯏ ꯇꯥꯏ ꯇꯥꯏ ꯇꯥꯏ ꯌꯥꯅꯤ
ꯎꯝ
ꯐꯤꯁꯨꯕ ꯂꯣꯏꯁꯜꯂꯀꯟꯗ ꯏꯔꯨꯖꯃꯥꯏꯊꯖꯒꯅꯤ
ꯑꯗꯨꯒ ꯂꯣꯏꯔꯦꯗ ꯊꯕꯛ
ꯀꯩꯗꯣꯏꯅꯣ
ꯀꯩꯗꯧꯋꯦꯕ
ꯅꯏ ꯈꯣꯏ ꯕꯗꯣꯑꯃꯨꯛ ꯌꯨꯝ ꯍꯜꯂꯛꯑ ꯃꯇꯨꯡꯗ ꯆꯥꯛꯇꯣ ꯈꯒ ꯈꯤꯇꯪ ꯆꯥꯒꯦꯅ ꯍꯥꯏꯔꯦꯕꯀꯣ ꯃꯗꯣ ꯉꯁꯥꯏ ꯐꯖꯅ ꯆꯥꯍꯧꯗꯕꯅꯤꯅ ꯃꯗꯤ ꯑꯗꯨꯅꯦ ꯆꯥꯗꯣ ꯑꯃꯨꯛ ꯇꯧꯔꯤ ꯑꯗꯣ ꯍꯏ ꯆꯥꯛ ꯑꯃꯨꯛ ꯊꯣꯡꯕꯗꯤ ꯌꯥꯗ꯭ꯔꯕ ꯃꯅ ꯑꯗꯨꯒ ꯍꯥꯟꯅꯩ ꯑꯗꯨꯒꯤ ꯆꯥꯛꯇꯣ ꯉꯧꯔꯒ ꯇꯧꯋꯦ
ꯑꯩꯅ ꯅꯣꯏ ꯆꯥꯛ ꯑꯃꯨꯛ ꯊꯣꯡꯕ꯭ꯔꯅ ꯍꯪꯕꯅꯦꯕ ꯑꯗ ꯃꯅ ꯆꯥꯛ ꯑꯣꯏꯅ ꯉꯧꯔꯒ ꯆꯥꯏꯌꯦ ꯍꯥꯏꯅ
ꯅꯪꯒꯤ
ꯑꯥ
ꯍꯅꯒꯤꯅꯦꯀꯣ ꯒ꯭ꯂꯨ ꯏꯁꯇꯤꯛ ꯑꯃꯗꯤꯅꯦ ꯌꯥꯎꯔꯒꯕꯨꯗꯤ ꯂꯩꯕꯀꯣ ꯃꯅꯨꯡꯗ ꯃꯌꯥꯝꯗꯤ ꯆꯪꯁꯤꯜꯂꯦꯕ ꯑꯅꯧꯕ ꯁꯤꯟ
ꯀꯩꯍꯥꯕ ꯍꯥꯟꯅꯒꯤꯗꯣ ꯀꯩꯕ
ꯍꯥꯟꯅꯒꯤꯗꯣ ꯑꯃ ꯌꯥꯎꯔꯒ ꯂꯩ ꯍꯥꯏꯕ ꯌꯥꯎꯕꯗꯣ ꯑꯥ ꯃꯅꯨꯡ ꯆꯪꯁꯤꯜꯂꯦꯕ ꯇꯦꯜꯂꯦꯕ ꯑꯥ ꯃꯅꯨꯡ ꯆꯪꯖꯜꯂꯦꯕ ꯑꯗꯨ ꯑꯩꯅ ꯁꯤꯖꯤꯟꯅꯒꯦ ꯍꯥꯏꯔꯗꯤ ꯑꯅꯧꯕ ꯏꯁꯇꯤꯛ ꯑꯃꯃꯨꯛ ꯍꯥꯞꯇꯣꯏꯔꯕ ꯅꯠꯇ꯭ꯔꯒ ꯍꯥꯟꯅ ꯌꯥꯎ ꯌꯥꯗꯣꯏꯔꯥ ꯅꯪꯅꯗꯤ ꯅꯣꯡꯃ ꯁꯨꯃꯥꯏꯅ ꯍꯥꯏꯈꯤꯗꯅ ꯏꯁꯇꯤꯛꯇꯣ ꯂꯣꯏꯗ꯭ꯔꯤꯀꯥꯟꯗ ꯑꯥ ꯃꯅꯨꯡ ꯇꯥꯟ ꯆꯪꯁꯤꯟꯈ꯭ꯔꯗꯤ ꯑꯅꯧꯕ ꯑꯃ ꯍꯥꯞꯇꯧꯅꯦꯅ ꯍꯜꯂꯣ ꯍꯜꯂꯣ ꯍꯜꯂꯣ